ꯎꯝ ꯇꯥꯏ ꯇꯥꯏ ꯇꯥꯏꯀꯣ ꯇꯥꯕ꯭ꯔꯣ ꯇꯥꯏ ꯇꯥꯏꯌꯦ ꯇꯥꯗꯕ꯭ꯔꯣ ꯑꯥ ꯑꯁ ꯑꯩꯈꯣꯏꯁꯦ ꯈꯔ ꯕꯦꯔꯥ ꯀꯥꯒꯦ ꯇꯧꯕꯤꯅꯦ ꯇ ꯇ ꯎꯝ ꯍ ꯀꯔꯤ ꯋꯥꯔꯤ ꯁꯥꯁꯤꯒꯦ ꯍꯧꯖꯤꯛꯇꯤ
ꯅꯠꯄ ꯎꯝ
ꯅꯨꯡꯉꯥꯏꯀꯣ ꯍꯧꯖꯤꯛꯛꯇꯗꯤ ꯅꯣꯇꯦ
ꯉꯥꯏꯔꯤꯕ꯭ꯔꯣ
ꯌꯥꯏꯗ ꯍꯧꯖꯤꯛꯇꯤ ꯌꯥꯎꯔꯕꯣ
ꯎꯝ
ꯎꯝ ꯌꯥꯔꯗꯦ ꯌꯥꯔꯦ ꯚꯅꯨꯡ ꯅꯦꯠꯋꯔꯛ ꯅꯨꯡꯉꯥꯏꯔꯗꯤ ꯌꯥꯔꯦꯌꯦ ꯀꯕꯅꯤꯗ ꯇꯥꯏꯀꯣ
ꯎꯝ ꯇꯥꯏꯌꯦ ꯇꯥꯏꯌꯦ
ꯍꯧꯖꯤꯛꯁꯦ ꯅꯣꯏ ꯃꯤ ꯑꯍꯨꯝ ꯂꯩꯕ꯭ꯔꯥ
ꯍꯣꯏ ꯃꯤ ꯑꯍꯨꯝ ꯍꯥꯏꯕ ꯇꯥꯔꯦ ꯑꯩ ꯏꯅꯥꯎꯅꯨꯄꯤꯒ ꯑꯩ ꯏꯃꯥꯟꯅꯕꯤꯒ ꯀꯣ
ꯎꯝ ꯃꯣꯏꯗꯤꯛ ꯀꯩꯗꯧꯔꯤꯕ ꯁꯤꯁꯦ ꯄꯥꯏꯗꯕ꯭ꯔꯣ ꯅꯣꯏꯗꯤ
ꯄꯥꯏꯌꯦ ꯑꯗꯨ ꯀꯣꯜ ꯇꯧꯅꯤꯡꯉꯥꯏ ꯇꯜꯂꯦ ꯍꯥꯏꯕ ꯋꯥꯔꯤ ꯁꯥꯟꯅꯕꯗ ꯇꯂꯦꯕ
ꯑꯗꯣ ꯑꯗꯨꯝ ꯊꯝꯃꯣ ꯍꯥꯏꯌꯦꯀꯣ ꯃꯥꯡꯍꯟꯒꯅꯨ ꯍꯥꯏꯣ ꯑꯩꯕꯨ ꯇꯧꯔꯛꯑꯣ ꯍꯥꯏꯕ
ꯑꯣ ꯔꯤꯁꯤꯚꯡꯒꯤ
ꯑꯥ
ꯅꯪꯒꯤꯗꯤ ꯂꯣꯏꯔꯕ꯭ꯔꯥ
ꯑꯩꯒꯤꯗꯤ ꯂꯣꯏꯒꯦ ꯇꯧꯔꯦ ꯑꯅꯤꯈꯛꯇ ꯉꯥꯏꯔꯦ
ꯑꯣ
ꯑꯗꯨꯁꯨ ꯑꯩꯀ ꯃꯥꯅꯦ
ꯑꯁ ꯌꯥꯝ ꯄꯥꯏꯕ ꯃꯥꯂꯤꯀꯣ ꯃꯥ ꯅꯨꯄꯥꯁꯦ
ꯀꯩꯅꯣ ꯇꯧꯔꯦ ꯍꯣꯏ ꯑꯩꯁꯨ ꯄꯥꯏꯕ ꯗ ꯍꯞꯇꯥ ꯑꯃꯗꯤ ꯐꯔꯦ
ꯎꯝ
ꯑꯗꯣ ꯑꯁꯤꯗ ꯇꯧꯕꯗꯤ ꯅꯨꯃꯤꯠ ꯃꯉꯥꯒꯨꯝꯕ
ꯑꯣ
ꯣꯏ ꯅꯨꯃꯤꯠ ꯃꯉꯥ ꯐꯥꯗ꯭ꯔꯤꯗꯅ ꯅꯨꯃꯤꯠ ꯃꯔꯤꯒꯨꯝꯕ
ꯑꯣ ꯑꯗꯣ ꯑꯦꯀꯥꯎꯟ
ꯑꯃꯗꯣ ꯑꯃꯁꯁꯦ ꯀꯩꯅꯣ ꯄꯦꯇꯤꯑꯦꯝꯗꯒꯨꯝꯕ ꯇꯧꯔꯗꯤ ꯌꯥꯏ ꯍꯥꯏ
ꯑꯣ
ꯑꯗꯣ ꯑꯩꯗꯤ ꯑꯗꯨꯗꯤ ꯇꯧꯔꯣꯏ ꯑꯩꯗꯤ ꯏꯅꯥꯎꯅꯨꯄꯥꯒꯤ ꯑꯦꯀꯥꯎꯟ ꯍꯥꯞꯀꯅꯤ
ꯑꯣ ꯑꯣ
ꯀꯩꯅꯣ ꯍꯣꯔꯦꯟ ꯄꯦꯔꯥ ꯀꯥꯔꯗꯤ ꯑꯃꯨꯛ ꯁꯣꯏꯒꯅꯦꯕꯀꯣ
ꯑꯥ ꯑꯥ
ꯑꯗꯨꯒꯤ
ꯎꯝ ꯑꯟꯂꯤꯃꯤꯇꯦꯠ ꯑꯣꯏꯔꯦꯅꯦ
ꯑꯥ
ꯎꯝ
ꯑꯥ
ꯒꯦꯝꯗꯤ ꯁꯥꯟꯅꯕ꯭ꯔꯥ ꯅꯪꯗꯤ
ꯁꯥꯟꯅꯩꯌꯦ
ꯁꯥꯟꯅꯩꯌꯦ ꯀꯔꯤ ꯀꯔꯤ ꯒꯦꯝ ꯁꯥꯟꯅꯒꯦ ꯅꯪꯗꯤ
ꯃꯣꯕꯥꯏꯜꯂꯤꯖꯦꯟ ꯁꯥꯟꯅꯩꯌꯦ
ꯎꯝ ꯑꯗꯨ ꯈꯛꯇꯥ ꯑꯥ
ꯁꯥꯟꯅꯩꯑꯦ ꯀꯅꯥꯏ ꯇꯧꯕ ꯌꯥꯏꯌꯦꯅ ꯑꯗꯨꯗꯤ ꯍꯣꯔꯦꯟ
ꯑꯥꯝ ꯌꯥꯏꯌꯦ
ꯄꯦꯟꯗ꯭ꯔꯥ ꯍꯌꯦꯡꯔꯥ ꯍꯪꯆꯤꯠꯂꯥ ꯑꯗꯨꯝ ꯇꯧꯕꯗ ꯅꯪꯒꯤ ꯑꯥꯏꯖꯤ ꯊꯥꯔꯛꯑꯣꯀꯣ
ꯍꯣꯏ ꯔꯦꯡ ꯀꯌꯥꯗ ꯂꯩꯒꯦ ꯅꯪꯗꯤ
ꯑꯩꯁꯦ ꯑꯦꯀꯥꯎꯟ ꯑꯅꯤ ꯂꯩꯌꯦꯕ
ꯂꯣꯏꯔꯦꯍꯦ ꯅꯪꯒꯤ ꯑꯦꯀꯥꯎꯟ ꯃꯌꯥꯝꯁꯤꯒ
ꯑꯃꯅ ꯒ꯭ꯔꯥꯟ ꯃꯥꯁꯇꯔꯗ ꯂꯩꯌꯦ ꯑꯃꯅ ꯏꯄꯤꯛꯔꯥ ꯗ ꯂꯩꯕꯅꯦ ꯑꯩ ꯍꯟꯗꯛꯁꯦ ꯌꯥꯝ ꯆꯪꯗꯕ ꯍꯟꯗꯛꯀꯤ ꯁꯤꯖꯟ ꯑꯅꯧꯕꯁꯤꯗ ꯌꯥꯝ ꯆꯪꯗꯕ ꯄꯥꯕ ꯁꯥꯕ ꯍꯣꯏ
ꯄꯥꯔꯒ ꯑꯦꯛꯖꯥꯝ ꯊꯛꯔꯁꯨ ꯁꯥꯔꯍꯣꯏ
ꯎꯝꯍꯨꯞ ꯌꯥꯝ ꯊꯣꯛꯄ ꯁꯥꯔꯒ ꯑꯃꯨꯛ ꯆꯩ ꯆꯥꯒꯅꯤ ꯊꯣꯛ ꯊꯣꯛꯇꯕꯤꯗ ꯊꯣꯛꯔꯦ ꯍꯥꯏꯅ ꯍꯥ ꯑꯥꯁ ꯑꯥꯍ ꯁꯤꯁꯦ ꯑꯣꯏꯔꯦ ꯍꯥꯏꯅ ꯁꯥꯔꯒ ꯍꯣꯔꯦꯟ ꯍꯌꯦꯡꯋꯥꯏ ꯑꯃꯨꯛ ꯆꯩ ꯆꯥꯔꯛꯀꯅꯤ
ꯆꯩ ꯆꯥꯕꯁꯨ ꯑꯗꯨꯝ ꯁꯥꯎ__ ꯑꯥꯍ ꯍꯥꯏꯕ ꯍꯩꯇꯦ ꯌꯥꯔꯦ
ꯍꯥꯏꯔꯛꯑꯣ ꯁꯤꯗ ꯇ ꯇꯝꯃꯤꯅꯤ ꯀꯩꯅꯣ
ꯎꯝ ꯀ꯭ꯂꯥꯁ ꯑꯅꯧꯕ ꯑꯃ ꯑꯣꯏꯔꯦꯅꯦ ꯅꯪꯕꯨ ꯄꯥꯎ ꯐꯥꯎꯅꯕꯁꯦ
ꯀꯥꯏꯗꯦꯅ ꯑꯗꯨ ꯑꯣꯏꯔꯁꯨ
ꯎꯝ
ꯑꯗꯨꯝ ꯉꯥꯡꯅꯔ ꯂꯣꯏꯔꯦ ꯅꯠꯇ꯭ꯔꯥ
ꯎꯝ ꯆꯨꯝꯃꯤ
ꯑꯗꯣ ꯍꯥ ꯆꯍꯤ ꯀꯌꯥ ꯁꯨꯔꯦ ꯅꯪꯗꯤ ꯃꯤ ꯈꯪꯅꯗꯕ
ꯎꯝ ꯂꯥꯁ ꯏꯌꯔ ꯅꯥꯟ ꯂꯥꯁ ꯍꯤꯌꯔꯅ ꯂꯣꯏꯕꯅꯤꯗꯥ
ꯌꯥꯝ ꯐꯔꯦꯅ ꯑꯗꯨꯗꯤ ꯏꯕꯥꯅꯤ ꯊꯦꯡꯅꯕꯁꯦ ꯊꯦꯡꯅꯕꯁꯦ ꯌꯥꯝ ꯐꯔꯦꯅ
ꯅꯪꯗꯤ
ꯑꯩꯗꯤ ꯂꯩꯇ꯭ꯔꯤꯗ ꯑꯃ ꯐꯥꯎꯕ
ꯑꯦ ꯅꯆꯤꯟ ꯊꯤꯅꯨꯗ
ꯆꯦꯡꯉꯨꯅꯦ ꯍꯥꯏꯗꯤ
ꯆꯦꯡꯕꯤꯔꯅꯨ ꯂꯩꯇꯕ ꯁꯥꯕ꯭ꯔꯥ ꯁꯤꯁꯨ
ꯂꯩꯕ ꯁꯥꯕ ꯑꯁꯤꯗꯅ
ꯂꯩꯇꯕ ꯁꯥꯕ
ꯅꯠꯇꯦ ꯂꯩꯕ ꯁꯥꯕ
ꯑꯣ ꯑꯗꯨꯗꯤ ꯂꯩꯔꯦ
ꯂꯩꯕ ꯁꯥꯕꯅꯦ ꯂꯩꯗꯤ ꯂꯩꯇ꯭ꯔꯦ
ꯂꯩꯇꯕ ꯁꯥꯕ ꯍꯥꯏꯔꯣ ꯑꯗꯨꯗꯤ
ꯎꯝ ꯂꯩꯇꯥꯕ ꯁꯥꯕ
ꯎꯝ ꯑꯩꯕꯨꯗꯤ ꯂꯩꯌꯦꯕꯀꯣ
ꯂꯩ ꯂꯩꯁꯨ ꯂꯩꯇꯕ
ꯀꯩꯌꯥꯝ ꯀꯩꯌꯥꯝ ꯀꯨꯏꯔꯒꯦ
ꯑꯩꯗꯤ ꯆꯍꯤ ꯑꯍꯨꯝ ꯃꯔꯤ ꯐꯥꯗꯧꯔꯦ
ꯎꯝ ꯏꯟꯇꯔꯦꯁ ꯂꯩꯇꯕ꯭ꯔꯥ
ꯇꯔꯦꯁ ꯂꯩꯒꯤ ꯁꯤꯗ ꯊꯤꯔꯛꯄꯅꯤꯅꯦ ꯀꯩꯅꯣ
ꯑꯦꯁ ꯃꯣꯇꯤꯞ ꯑꯃꯗ ꯂꯥꯛꯑꯦ ꯅꯪꯗꯤ
ꯑ ꯑꯗꯨꯅꯦ
ꯃꯤꯅ ꯄꯩꯁꯥ ꯇꯥꯅꯤꯡꯉꯥꯏ ꯂꯥꯛꯄ ꯀꯥꯟꯗ ꯅꯪꯗꯤ
ꯀꯩꯅꯣ ꯑꯁꯤꯗ ꯗꯕꯥꯜꯅꯤ ꯀꯩꯅꯣ ꯑꯩꯗꯤ ꯗꯕꯥꯜ ꯏꯟꯇꯦꯟꯁꯟ ꯄꯩꯁꯥꯁꯨ ꯇꯥꯟꯕ ꯄꯤꯁꯨ
ꯎꯝ ꯎꯝ ꯎꯝ
ꯑꯗꯨ ꯅꯠꯇ꯭ꯔꯗꯤ ꯐꯤꯐꯝꯥꯝ ꯂꯩꯇ꯭ꯔꯦꯅ ꯍꯟꯗꯛꯀꯤ
ꯊꯕꯛ ꯍꯥꯟꯅ ꯈꯜꯂꯨꯔꯣ ꯈꯜꯂꯗꯤ ꯅꯨꯄꯤ ꯃꯌꯥꯝꯗꯣ ꯅꯪꯉꯣꯟꯗ ꯂꯥꯛꯑꯅꯤ ꯅꯪꯅ ꯊꯤꯗ꯭ꯔꯁꯨ
ꯀꯦꯌꯨ ꯀꯦꯌꯨꯗ ꯂꯥꯛꯀꯅꯤ ꯍꯥꯏꯕꯗꫭ ꯑꯗꯨꯁꯨ ꯑꯁ ꯈꯪꯗꯅꯦ ꯑꯣꯏꯒꯗꯕ ꯃꯥꯟꯗꯦꯅꯦ ꯊꯥꯖꯗꯦꯅꯦ
ꯑꯣꯏꯔꯅꯤꯌꯦꯅ ꯍꯥꯏꯅ ꯈꯜ ꯑꯥ ꯈꯜꯂꯗꯤ ꯑꯣꯏꯔꯅꯤꯗ ꯑꯣꯏꯒꯅꯤꯕ
ꯀ꯭ꯌꯨꯗ ꯂꯩꯕꯗ ꯄꯥꯝꯗꯦꯕ
ꯑꯦ ꯀꯩꯒꯤ
ꯀꯦ ꯀꯦꯎ ꯀꯦꯎ ꯂꯩꯇ꯭ꯔꯤꯉꯩꯗꯒꯤ ꯂꯥꯛꯄ ꯑꯗꯨ ꯑꯣꯏꯅ ꯄꯥꯝꯃꯦꯕ ꯑꯗꯨꯒꯤ ꯀꯟꯅ ꯊꯤꯔꯤꯅꯤꯗꯥ
ꯀ꯭ꯌꯨꯗꫭ ꯂꯩꯕ ꯑ ꯑꯩꯒꯤ ꯃꯩꯇꯩꯂꯣꯟꯁꯦ
ꯍꯥꯏꯔꯛꯑꯣꯅꯦ ꯍꯥꯏꯔꯛꯑꯣ ꯍꯥꯏꯔꯛꯑꯣ ꯄꯥꯒꯦ ꯇꯝꯃꯤꯅꯤ ꯀꯩꯅꯣ ꯁꯤꯗꯥ ꯑꯩꯁꯨ ꯇꯝꯃꯤꯅꯤ ꯅꯪꯁꯨ ꯇꯝꯃꯤꯅꯤ
ꯅꯪ ꯗꯤ ꯌꯥꯝ ꯍꯩꯌꯦ
ꯀꯃꯥꯏ ꯍꯥꯏꯔꯤꯕ ꯍꯥꯏꯗ ꯍꯥꯏꯔꯛꯑꯣꯅꯦ
ꯍꯢꯔꯛ ꯑꯣ ꯎꯝ ꯎ ꯀꯃꯥꯏꯅ ꯀꯥꯎꯔꯤꯕ ꯌꯥꯏꯌꯦ ꯅꯪꯁꯤꯃ
ꯌꯥꯏ ꯌꯥꯏ
ꯅꯪꯗꯤ ꯃꯩꯇꯩ ꯑꯉꯥꯡꯁꯤꯡꯈꯣꯏ ꯇꯤꯟꯅꯕ꯭ꯔꯥ
ꯌꯥꯝꯅ ꯇꯤꯟꯅꯕꯗꯤ ꯑꯣꯏꯗꯦꯗ ꯑꯗꯣ ꯑꯩ ꯉꯁꯥꯏ ꯍꯥꯏꯕꯗꯣ ꯑꯩ ꯂꯣꯛꯇꯥꯛꯄꯔꯣꯛ ꯇꯒꯤ ꯍꯧꯔꯛꯏꯕꯀꯣ
ꯎꯝ
ꯑꯗꯨꯗꯒꯤ ꯑꯉꯥꯡ ꯑꯣꯏꯔꯤꯉꯩꯗꯒꯤ ꯑꯗꯨꯝ ꯉꯥꯡ ꯍꯧꯔꯛꯄꯅꯤꯅ ꯈꯔ ꯈꯔꯗꯤ ꯑꯗꯨꯝ ꯍꯩꯔꯛꯑꯦ ꯍꯥꯏꯇꯥꯔꯦ
ꯑ
ꯑꯝ ꯇꯝꯗꯒꯤ ꯍꯧꯔꯛꯄꯅꯤꯅꯀꯣ
ꯎꯝ
ꯆꯤꯡꯗ ꯂꯥꯛꯄꯗꯤ ꯑꯩ ꯀꯩꯅꯣ ꯃꯤꯗꯜ ꯁ꯭ꯀꯨꯜꯗꯒꯤ ꯂꯥꯛꯄꯅꯦꯕ
ꯑꯝ
ꯑꯗꯗꯒꯤ ꯈꯔꯗꯤ ꯍꯩꯔ ꯂꯥꯛꯄ
ꯆꯤꯡꯗ ꯂꯩꯕꯅ ꯅꯨꯡꯉꯥꯏꯕ꯭ꯔꯥ ꯇꯝꯗ ꯂꯩꯕꯅ ꯅꯨꯡꯉꯥꯏꯕ꯭ꯔꯥ
ꯑꯗꯨꯝ ꯑꯅꯤꯃꯛ ꯌꯥ ꯑꯗꯨꯗꯁꯨ ꯇꯝꯅꯤ ꯍꯥꯏꯔꯒꯁꯨ ꯆꯤꯡꯒ ꯃꯥꯟꯅꯕꯅꯦꯕ ꯍꯟꯗꯛ ꯀꯩꯅꯣ ꯇꯧꯖꯤꯡ ꯇꯦꯛꯈꯕꯗꯣ
ꯍꯥ
ꯖꯤꯡ ꯇꯦꯛꯈꯕꯗꯣ ꯈꯪꯕ꯭ꯔꯥ ꯍꯟꯗꯛ ꯑꯩꯈꯣꯏ ꯇꯨꯃꯦꯡꯂꯣꯡ ꯇꯨꯃꯦꯡꯂꯣꯡ ꯆꯠꯄꯗ ꯕꯤꯁꯦꯝꯄꯨꯔ ꯂꯝꯕꯤ ꯑꯗꯨꯝ ꯆꯠꯄꯗꯣ ꯈꯪꯕ꯭ꯔ꯫
ꯑꯍ ꯈꯪꯗꯦ
ꯀꯆꯥꯡ ꯊꯥ ꯑꯩꯈꯣꯏꯅ ꯑꯩꯈꯣꯏꯒꯤ
ꯎꯝ
ꯑꯩꯈꯣꯏꯒꯤ ꯁꯤꯇꯤ ꯑꯃ ꯁꯦꯝꯗꯧꯔꯦ ꯀꯥꯏꯅꯒ ꯂꯁꯣꯟ ꯕꯨꯠ ꯍꯥꯏꯕ ꯃꯐꯝꯗꯣ ꯈꯪꯗꯧꯔꯅꯤ
ꯈꯪꯗꯦ
ꯑ ꯆꯠꯇꯤ ꯆꯠꯇꯤ ꯆꯠꯂꯝꯕꯅꯤ ꯇꯥ ꯑꯗꯣ ꯑꯣꯏꯔꯁꯨ
ꯎꯝ ꯑꯩꯅ ꯃꯐꯝ ꯌꯥꯝ ꯈꯪꯗꯕꯤꯒꯤ ꯑꯣꯏꯔꯝꯅꯦ
ꯎꯝ
ꯑꯗꯨ ꯀꯩꯗꯧꯔꯦ ꯍꯥꯏꯕꯅꯣ
ꯑꯗꯨꯔꯣꯝꯒꯤ ꯑꯣꯏꯕꯅꯦꯕ ꯌꯥꯝꯅ
ꯅꯝꯕꯨꯜ
ꯇꯝꯁꯨ ꯅꯠꯇꯦꯕ ꯆꯤꯡꯌꯥꯗ ꯍꯥꯏꯇꯥꯔꯦ ꯆꯤꯡꯁꯨ ꯅꯠꯇꯕ ꯇꯝꯁꯨ ꯅꯠꯇꯕ ꯑꯗꯨ ꯑꯣꯏꯕꯅꯤꯅ ꯑ ꯂꯩꯔꯤꯗꯨꯁꯨ ꯄꯨꯔꯥ ꯆꯤꯡꯗꯤ ꯅꯠꯇꯦꯕꯀꯣ
ꯑꯣ ꯑꯣ
ꯇꯝꯒꯤ ꯃꯍꯥꯎꯁꯨ ꯌꯥꯝ ꯈꯪꯉꯤꯕ ꯑꯗꯨꯒꯤꯅꯤꯗ
ꯑꯣꯀꯦ
ꯑꯗꯨꯒꯤ ꯑꯥ ꯌꯥꯝꯅ꯫ ꯇꯝ ꯇꯝꯒꯥ ꯆꯤꯡ ꯆꯤꯡꯒꯒꯤ ꯈꯦꯠꯅꯕꯗꯣ ꯀꯌꯥ ꯈꯪꯗꯦꯗ ꯑꯩꯁꯨ
ꯑꯣ
ꯅꯣꯏꯅꯦ ꯈꯟꯕꯗꯨꯒ ꯈꯔ ꯇꯣꯡꯉꯥꯜꯂꯦ
ꯄꯨꯡ ꯀꯌꯥꯗ ꯇꯨꯝꯃꯒꯦ ꯅꯪꯗꯤ
ꯑꯩꯁꯦ ꯅꯣꯔꯃꯦꯜꯂꯤ ꯑꯃ ꯑꯅꯤ ꯑꯗꯨꯋꯥꯏꯗꯗꯤ ꯇꯝꯕꯅꯦꯕꯀꯣ
ꯑꯥ
ꯁꯤꯁꯦ ꯕꯣ ꯉꯥꯏꯕ ꯑꯣꯏꯅ ꯀꯔꯤ ꯇꯧꯁꯤꯔ ꯈꯪꯗ꯭ꯔꯦ
ꯅꯣꯏꯗꯤ ꯆꯤꯟ ꯏꯅꯥꯎ ꯀꯌꯥ ꯁꯒꯦ ꯍꯣꯏ꯫ ꯀꯌꯥ ꯅꯪ ꯅꯪꯒꯤꯗꯣ ꯅꯪꯒꯤꯗꯣ ꯍꯥꯟꯅ ꯍꯥꯏꯔꯛꯑꯣ꯫
ꯋꯥꯟ ꯐꯥꯏꯚ꯫
ꯅꯪ ꯑꯥꯎ ꯅꯪꯅ ꯇꯨꯝꯕ
ꯑꯣ ꯅꯠꯇꯦ ꯅꯠꯇꯦ ꯑꯩ ꯑꯩꯅ ꯑꯩꯗꯤ ꯊꯅ ꯇꯨꯝꯕꯅꯦ ꯅꯪꯉꯣꯟꯗꯒꯤ ꯌꯦꯡꯉꯦ
ꯄꯨꯡ ꯃꯔꯤ ꯍꯥꯏꯗꯔꯣ ꯁꯥꯍꯦꯕꯤ
ꯑ ꯑ ꯃꯔꯤ ꯃꯉꯥ
ꯑꯣ ꯌꯨꯝ ꯌꯨꯝꯗꯗꯤ
ꯌꯨꯝꯗꯗꯤ ꯇꯔꯥ ꯑ ꯌꯨꯝꯗꯁꯨ ꯑꯗꯨꯝ ꯑ꯫ ꯉꯟꯇꯗꯤ ꯅꯠꯇꯕ ꯀꯣ ꯄꯨꯡ ꯑꯃ ꯑꯅꯤꯒꯨꯝꯕꯗꯤ ꯇꯨꯝꯕꯅꯦ꯫ ꯌꯨꯝꯗ ꯌꯨꯝꯗꯁꯨ꯫
ꯑꯥ꯫
ꯑꯩ ꯈꯪꯗꯦ ꯑꯩꯗꯤ ꯂꯛ ꯑ ꯅꯥꯏꯠ ꯇꯥꯏꯝꯕꯨ ꯄ꯭ꯔꯤꯐꯔ ꯇꯧꯋꯦꯕ ꯑꯣꯚꯔ ꯗꯦ ꯇꯥꯏꯝ
ꯎꯝ ꯅꯪꯁꯨ ꯂꯦꯝꯇꯣꯏꯒꯤ ꯀꯤꯇꯥꯥꯅꯤꯅꯦ